ꯍꯜꯂꯣ ꯇꯥꯔꯦ ꯇꯥꯔꯕꯣ
ꯑꯩꯗꯤ ꯅꯍꯒꯤ ꯃꯁꯤꯡꯗ ꯍꯥꯏꯔꯒ
ꯀꯩꯅꯣꯍꯏꯁꯦ ꯇꯧꯈ꯭ꯔꯦ ꯋꯥꯟ ꯑꯩꯠꯇꯤ ꯃꯤꯅꯤꯠ ꯑꯣꯏꯔꯗꯤ ꯑꯗꯨꯝ ꯌꯥꯕꯅꯦ
ꯎꯝ
ꯍꯣꯏ ꯕ꯭ꯔꯣ ꯒꯦꯝ ꯁꯥꯟꯅꯩ ꯍꯥꯏꯔꯤꯁꯦ ꯀꯩ ꯒꯦꯝ ꯁꯥꯟꯅꯒꯦ
ꯇ ꯑꯦꯝ ꯑꯦꯜ ꯁꯥꯟꯅꯕ ꯊꯥꯏꯅꯕꯨꯤ ꯄꯕꯖꯤ ꯁꯥꯟꯅꯔꯝꯕ ꯍꯧꯖꯤꯛꯅ ꯑꯃꯨꯛ ꯀꯝ ꯑꯜ ꯁꯟꯏ ꯑꯩꯁꯨ ꯍꯧꯖꯤꯛꯀꯗꯤ ꯁꯥꯟꯅꯦ ꯑꯗꯣ ꯍꯧꯖꯤꯁꯨꯁꯤ ꯂꯥꯛꯄ ꯁꯥꯟꯅꯗꯦ ꯁꯥꯟꯅꯩꯑꯕ ꯍꯧꯖꯤꯛ ꯍꯧꯖꯤꯛꯁꯤ ꯑꯗꯣ ꯊꯕꯛꯀꯤ ꯑꯁꯤꯒꯤ ꯂꯥꯛꯄꯁꯤꯗ ꯈ꯭ꯔ ꯂꯦꯄ ꯍꯣꯏ ꯃꯇꯝꯗꯨ ꯁꯤꯁꯨ ꯆꯪꯕꯅꯤꯅ ꯐꯖꯅ ꯁꯥꯟꯅꯔꯝꯃꯤꯗꯣ ꯀꯃꯥꯏꯅ ꯇꯧꯅꯣ ꯕ꯭ꯔꯣ ꯁꯥꯟꯅꯁꯤꯅ ꯒꯦꯝꯁꯦ
ꯁꯨꯝ ꯁꯨꯝ ꯉꯥꯏꯍꯥꯛ ꯁꯨꯝ ꯁꯥꯟꯅꯕꯩ ꯋꯥꯔ ꯅꯠꯇ꯭ꯔꯒ ꯐꯖꯅ ꯁꯥꯟꯅꯕ꯭ꯔꯥꯁꯤꯅꯤ
ꯍꯥ ꯅꯨꯡꯕꯨꯗꯤ ꯅꯨꯡꯉꯥꯏꯕꯅꯤ
ꯑꯦꯀꯥꯎꯟꯖꯤ ꯍꯟꯗꯛ ꯁꯦꯝꯃꯤꯁ
ꯌꯣꯜꯂꯒ ꯑꯣ ꯁ꯭ꯀꯤꯟꯒꯤ ꯃꯌꯥꯝ ꯌꯥꯎꯕ ꯆꯅꯤ ꯆꯅꯤꯒ ꯇꯔꯥꯃꯨꯛ ꯎꯝ ꯍꯧꯖꯤꯛꯀꯥꯟꯗꯤ ꯑꯁ ꯈꯪꯗꯦꯅꯦ ꯑꯦꯀꯥꯎꯟꯒꯨꯝꯕꯖꯦ ꯊꯥꯗꯕꯗꯅ ꯄꯩꯁꯥ ꯌꯥꯝ ꯆꯪꯕ ꯌꯣꯟꯕꯗꯅ ꯍꯦꯛꯇ ꯍꯣꯡꯕ
ꯑꯩꯅ ꯍꯪꯉꯨꯔꯒ
ꯍꯥꯏꯕꯅꯦ ꯃꯣꯏꯒꯤ ꯏꯁꯇꯣꯔ ꯏꯁ꯭ꯇꯣꯔꯗ ꯍꯪꯉꯨꯏꯔꯣ
ꯎꯝ ꯏꯁꯇꯣꯔ ꯅꯠꯇ꯭ꯔꯒꯅ ꯑꯃꯨꯛ ꯀꯌꯥ ꯂꯩ ꯂꯩ ꯁꯤꯠꯄꯗꯣ ꯋꯥꯕ ꯍꯥꯏꯇꯥꯔꯦ ꯃꯤꯅ ꯖꯦꯅ꯭ꯋꯨꯤꯟ ꯑꯣꯏꯕ꯭ꯔꯥ ꯑꯣꯏꯗꯕ꯭ꯔꯥꯅ ꯍꯦꯛꯇ ꯆꯤꯡꯅꯩꯗꯅ ꯑꯗꯨꯏꯅꯤ ꯏꯁꯇꯣꯔꯅ ꯌꯣꯜꯂꯗꯤ ꯌꯥꯝ ꯍꯣꯡ ꯍꯣꯡ ꯂꯧꯒꯦ ꯍꯥꯏꯔꯛꯄꯅꯤ ꯋꯥꯛꯀꯤꯡꯒ ꯆꯦꯟꯗ꯭ꯔꯕ꯭ꯔꯣ ꯅꯨꯡꯊꯤꯟꯗ ꯅꯨꯡꯗꯥꯋꯥꯏꯔꯝꯗ ꯍꫭ ꯍꯜꯂꯣ
ꯋꯥꯛꯀꯤꯡꯒ ꯆꯦꯟꯗ꯭ꯔꯣ ꯅꯨꯡꯗꯥꯡ ꯋꯥꯏꯔꯝꯗ
ꯍꯥ
ꯍꯜꯂꯣ
ꯇꯥꯏꯌꯦ ꯇꯥꯏ
ꯑꯃꯨꯛ ꯇꯠꯄ
ꯃꯥꯏꯒꯩ ꯑꯣꯟꯊꯣꯛ ꯑꯒ ꯐꯝꯕ ꯌꯥꯗꯦ ꯑꯣ ꯅꯦꯠꯂ
ꯋꯛꯀꯤꯡ ꯆꯥꯠ
ꯑꯗꯨꯗꯤ ꯆꯠꯇꯦ ꯅꯨꯃꯤꯗꯥꯡꯋꯥꯏꯔꯝ ꯉꯥꯏꯍꯛ ꯉꯥꯏꯍꯛ ꯉꯥꯏꯍꯛ ꯊꯣꯛꯑꯦ ꯕꫭꯜ ꯍꯥꯏꯔꫭ
ꯑꯣ ꯕꯣꯜ ꯀꯥꯎꯔꯖꯨ ꯑꯗꯨꯝ ꯃꯥꯟꯅꯩꯗ ꯍꯨꯃꯥꯡ ꯈꯔꯕꯨ ꯇꯥꯔꯗꯤ ꯈꯔ ꯆꯦꯜꯂꯗꯤ
ꯀꯣ ꯁꯤ ꯃꯣꯏꯁꯤ ꯍꯟꯗꯛꯅ ꯑꯍꯥꯟꯕ ꯑꯣꯏꯗꯣꯏꯔꯥ
ꯑꯣꯏꯗ꯭ꯣꯏꯔ ꯎꯝ ꯑꯩ ꯈꯔꯗꯤ ꯇꯧꯒ꯭ꯔꯦ
ꯀꯩꯆꯥꯔꯤ
ꯀꯩ ꯆꯥꯔꯤꯒꯦ ꯕ꯭ꯔꯣ ꯆꯅꯥ ꯁꯨꯝ ꯁꯥꯏ ꯁꯥꯟꯅꯕꯅꯤꯗ ꯆꯥꯛꯇꯤ ꯀꯌꯥꯝ ꯉꯟꯅ ꯆꯥꯒꯦ ꯆꯥ ꯇꯣꯛꯄꯗ ꯉꯥꯏꯕꫭ
ꯎꯝ ꯆꯥꯛꯇꯤ ꯀꯩꯅꯣ ꯃꯣꯏ ꯃꯦꯠꯁꯇ ꯂꯧꯔꯣ ꯅꯠꯇ꯭ꯔꯒ ꯏꯁꯥꯅ ꯊꯣꯡꯖꯩꯔꯣ ꯀꯃꯥꯏꯅ ꯇꯧꯔꯤꯅꯣ ꯍꯥ
ꯑꯣ ꯃꯦꯁꯇꯩ ꯂꯧꯕ ꯆꯥꯛ ꯌꯦꯟꯁꯥꯡꯖꯦ ꯍꯥꯎꯕ꯭ꯔꯣ ꯀꯨꯃꯥꯏꯅ ꯇꯧꯒꯦ
ꯁꯥ ꯍꯥꯎꯇꯦ ꯌꯥꯝꯅ
ꯑꯣ
ꯑꯣ ꯃꯄꯥꯟꯗ ꯂꯩꯌꯦꯕ ꯑꫭ ꯑꯩꯒꯤ ꯃꯄꯥꯟꯗ ꯄꯦꯔꯦꯟꯁ ꯏꯃꯥ ꯏꯄꯥ ꯃꯄꯥꯟꯗ ꯂꯩ ꯍꯥꯏꯕ ꯏꯃꯨꯡ ꯃꯄꯥꯟꯗ ꯂꯩ ꯍꯥꯏꯕ ꯌꯨꯝꯗꯣ ꯉꯁꯥꯏꯒꯤꯗꯣ ꯇꯥꯕꯗꯣ
ꯅꯠꯇꯦ
ꯌꯨꯝ ꯃꯄꯥꯟꯗ ꯂꯩ ꯍꯥꯏꯕꯅꯤ ꯁꯣꯏꯗꯣꯏꯑꯣꯔꯝꯅꯤꯅꯦ ꯁꯤꯗꯗꯣ ꯁꯥꯏ ꯍꯥꯏꯕꯗꯣ
ꯀꯥꯏ ꯍꯥꯏꯅꯣ ꯕ꯭ꯔꯣ ꯇꯥꯗ꯭ꯔꯦ ꯎꯝ
ꯂꯩ ꯉꯝꯗꯕꯤꯗꯣ ꯃꯩ
ꯍꯧꯔꯁꯨꯞꯄꯒꯤ
ꯐꯦꯟ ꯑꯗꯨꯝ ꯊꯥ ꯂꯩꯔꯦ ꯑꯗꯨꯗꯤ ꯌꯥꯝ ꯁꯥꯕꯅꯤꯅ ꯐꯣꯟꯖꯨ ꯃꯩ ꯃꯨꯠꯔꯤꯀꯥꯟꯗ ꯉꯥꯏꯍꯛ ꯃꯨꯠꯄꯗꯒꯤ ꯍꯦꯟꯅ ꯎꯝ ꯏꯁꯤꯡ ꯅꯨꯡꯗꯤ ꯐꯖꯅ ꯇꯥꯕ꯭ꯔꯥ
ꯎꯝ ꯐꯩꯏꯗ ꯎꯝ ꯍꯝ ꯏꯁꯤꯡ ꯐꯪꯗꯕꯁꯨ ꯌꯥꯝ ꯌꯥꯎꯋꯤꯅꯦ ꯁ꯭ꯋꯥꯏ ꯍꯣꯁꯇꯦꯜ ꯏꯃꯥꯟꯅꯕꯩ ꯃꯣꯏ ꯏꯁꯤꯡ ꯐꯪꯗꯕꯒꯤ ꯋꯥꯅꯕ ꯃꯌꯥꯝꯁꯤ
ꯏꯁꯄꯣꯔ ꯑꯈꯣꯏꯅ ꯅꯍꯥꯟꯋꯥꯏ ꯂꯥꯛꯄ ꯃꯇꯝ
ꯁꯤꯇꯩ ꯊꯥ ꯃꯤ ꯑꯍꯨꯝ ꯂꯩꯔꯒ ꯃꯤ ꯈꯔ ꯌꯥꯝ ꯂꯩꯕ ꯃꯇꯝ ꯍꯥꯏꯗꯤ ꯆꯪꯅꯔꯛꯄ ꯃꯇꯝꯗꯗꯤ ꯏꯁꯤꯡ ꯐꯪꯗꯔꯦꯁꯦ ꯑꯗꯨꯝ ꯈꯔ ꯊꯦꯡꯅꯩꯈꯤꯅꯤ ꯎꯝ ꯑꯣ ꯃꯤ ꯍꯣꯏ ꯎꯝ ꯀꯌꯥ ꯇꯈꯣꯏ ꯁꯦꯃꯤꯁꯇꯔ ꯑꯅꯧꯕ ꯆꯪꯉꯛꯄꯩ ꯇꯥꯏꯃꯤꯡꯗꯣ ꯗꯤꯒ꯭ꯔꯤꯒꯗꯤ ꯀꯌꯥꯃꯨꯛ ꯂꯩꯔꯤ ꯈꯪꯗꯦ
ꯑꯗꯤ
ꯍꯖꯤꯛ ꯀꯣꯏꯕ ꯈꯣꯠꯄꯒ ꯆꯠꯇ꯭ꯔꯣ ꯃꯄꯥꯟꯗ ꯂꯩꯕꯅꯤꯅ ꯁꯥꯕ ꯃꯇꯝ ꯁꯤꯗꯗꯤ ꯀꯣꯕ ꯀꯣꯏꯕ ꯆꯠꯅꯤꯡꯇꯦꯗꯥ ꯀꯩꯝꯇ ꯇꯧꯅꯤꯡꯗꯦꯗꯨꯔꯥ ꯆꯤꯡ ꯀꯥꯕ ꯈꯣꯠꯄꯗ ꯆꯠꯇ꯭ꯔꯣ ꯍꯧꯖꯤꯛꯀꯥꯟ ꯆꯠꯅꯩꯁꯦ
ꯆꯤꯡ ꯀꯥꯕꯉꯝꯗꯦ
ꯍꯣꯏꯅꯦ ꯑꯗꯨꯝ
ꯈꯣꯡꯅ ꯆꯠꯄ ꯍꯥꯏꯔꯒ ꯆꯤꯡ ꯀꯥꯕꯁꯨ ꯆꯠꯇꯦ ꯆꯤꯡ ꯀꯥꯕꯗꯨ ꯉꯝꯗꯕ
ꯉꯝꯗꯦ
ꯈꯪꯉꯤ ꯆꯤꯡ ꯋꯥꯏꯅ ꯆꯤꯡ ꯀꯥꯕꯁꯨ ꯉꯝꯗꯦ ꯋꯥꯛꯀꯤꯡ ꯆꯦꯟꯕ ꯍꯥꯏꯕ ꯆꯤꯡ ꯀꯥꯕ ꯍꯥꯏꯕ ꯁꯨꯉꯝ ꯉꯝꯗꯦ ꯁꯨꯝ ꯆꯠꯈꯤꯗꯕꯒꯤ
ꯍ ꯀ꯭ꯂꯥꯁ ꯅꯥꯏꯟ ꯇꯦꯟ ꯁꯤꯋꯥꯏ ꯀꯥꯕꯒꯤꯗꯤ
ꯗ ꯁꯟꯗ ꯈꯨꯗꯤꯡꯒꯤ ꯃꯈꯜ ꯃꯈꯜ ꯁꯤꯜꯂ ꯁꯤꯜꯂꯒ ꯀꯥꯕ ꯑꯃꯨꯛ ꯆꯠꯂꯦ
ꯈꯔꯕꯨ ꯂꯦꯞꯈ꯭ꯔꯦ ꯃꯔꯛ ꯑꯃ ꯆꯤꯡ ꯀꯥꯕꯒ ꯌꯥꯝ ꯇ꯭ꯔꯦꯗꯤꯡ ꯇ꯭ꯔꯦꯟꯗꯤꯡ ꯑꯣꯏꯔꯝꯃꯝꯅꯤ ꯆꯤꯡ ꯀꯥꯟꯅꯕꯤ ꯑꯃ ꯍꯧꯖꯤꯛꯇꯤ ꯊꯤꯡꯒꯤꯕꯗꯩꯔ ꯀꯩꯅꯣ ꯀꯌꯥ ꯀꯥꯟꯅꯒꯤꯗ꯭ꯔꯦ
ꯈꯨꯠꯇꯥ ꯃꯨꯏ
ꯍꯧꯖꯤꯛꯁꯨ ꯑꯗꯨꯝ ꯆꯠꯄ ꯌꯥꯎꯏꯗ ꯎꯝ ꯅꯤꯌꯨꯔꯣꯛꯇ ꯂꯩꯕ ꯏꯃꯥꯟꯅꯕ ꯁꯤꯡ ꯎꯝ ꯃꯥꯏꯁꯨ ꯀꯟ ꯄꯨꯡ ꯑꯁꯨꯛꯇꯒꯤ ꯀꯥ ꯍꯧꯕ ꯌꯥꯕ ꯑꯁꯨꯛꯇꯅ ꯇꯧꯕ ꯀꯥꯏꯅ ꯌꯥꯝ ꯆꯤꯡ ꯖꯒꯥ ꯖꯒꯥꯗ ꯂꯥꯡꯒꯣꯜꯒꯤ ꯑꯃ ꯂꯩꯠ ꯂꯩꯗꯥꯏꯅꯦ ꯂꯥꯡꯒꯣꯟꯗ ꯆꯤꯡ ꯑꯝ ꯂꯩꯕꯗꯣ ꯄꯨꯟꯁꯤꯂꯣꯛ ꯍꯥꯏꯕ꯭ꯔꯤ ꯄꯨꯟꯁꯤ ꯂꯣꯛꯇꯔꯥ ꯀꯔꯝꯕꯅꯣ ꯈꯪꯗꯦ ꯔꯤꯖꯥꯕ ꯐꯣꯔꯦꯁ ꯑꯃ ꯂꯩꯕꯗꯣ ꯑꯗꯨ ꯎꯝꯍ ꯃꯤ ꯌꯥꯝ ꯆꯠꯄꯒꯤ
ꯑꯥꯏꯗꯤ ꯆꯂꯨꯗ꯭ꯔꯤ
ꯆꯠꯂꯨꯗ꯭ꯔꯤ ꯆꯠꯂꯨꯗ꯭ꯔꯤ ꯍꯥꯏꯔꯣ
ꯑꯥ
ꯑꯥꯞ ꯎꯝ ꯌꯥꯝ ꯅꯥꯟꯅ ꯁꯦꯝꯕꯅꯦ ꯃꯣꯏꯒꯤ ꯇꯣꯉꯥꯟꯅ ꯃꯤ ꯊꯕꯛꯀ ꯇꯧꯔꯝꯕ ꯃꯤ ꯑꯃ ꯂꯩꯕꯅꯦꯕ ꯊꯕꯛ ꯀꯥꯗꯨ ꯂꯣꯏ ꯇꯧꯊꯣꯛꯑꯒ ꯑꯗꯨꯏ ꯅꯨꯄꯥ ꯁꯦꯝꯕ ꯍꯥꯏꯇꯥꯔꯦ ꯆꯤꯡꯗꯣ ꯎ ꯅꯨꯡ ꯊꯥꯗꯅ ꯈꯣꯠꯇꯅ ꯑꯗꯨꯃꯥꯏꯅ ꯇꯧꯕ ꯑꯝ ꯂꯩꯕꯗꯨ
ꯑꯣ
ꯍꯥꯥ
ꯑꯈꯣꯏ
ꯑꯣ ꯍꯣ ꯀꯩꯩ ꯍꯥꯢꯅꯣꯕ
ꯇꯥꯊꯣꯛꯑꯣꯕ
ꯊꯣꯑꯣꯕ ꯍꯣ ꯍꯣꯏ ꯑꯗꯨꯗ ꯃꯤꯁꯤꯡ ꯂꯥꯛꯁꯜꯂꯒ ꯆꯈꯥꯏꯕ ꯈꯣꯠꯄ ꯇꯧꯕ ꯂꯥꯡꯖꯟꯕ ꯑꯗꯨꯒꯤ ꯁꯥꯎꯕꯅ ꯃꯣꯏ ꯊꯤꯡꯗꯅ ꯈꯣꯠꯇꯅ ꯌꯥꯝ ꯇꯧꯔꯝꯕꯅꯤ ꯀꯥꯗꯅꯕ ꯈꯣꯠꯇꯅꯕ
ꯃꯤ ꯑꯁꯨꯛ ꯅꯥꯅ ꯊꯝꯃꯤꯕ ꯃꯐꯝꯗꯨꯕꯨ ꯆꯠꯂꯔꯣꯏ ꯆꯦ ꯊꯥꯕꯝꯒꯤ ꯍꯥ ꯒ꯭ꯌꯥꯟ ꯇꯥꯕ ꯉꯥꯛꯇ ꯑꯣꯏꯗꯤ ꯐꯕ ꯃꯤ ꯒ꯭ꯌꯥꯟ ꯇꯥꯗꯕ ꯌꯥꯎꯕꯅꯤꯅ ꯎꯝꯍ ꯅꯥꯈꯟꯁꯨ ꯑꯗꯨꯝ ꯁꯥꯔꯝꯒꯅꯤꯅꯦ ꯁꯥꯏ ꯌꯥꯝ ꯁꯥꯏ ꯉꯁꯥꯏ ꯉꯁꯥꯏ ꯀꯩꯅꯣꯅ ꯈꯔ ꯐꯩꯌꯦꯕ ꯅꯨꯡꯗꯥꯡꯔꯝ ꯅꯨꯡꯊꯤꯟꯒꯨꯝꯕꯅ ꯈꯔ ꯐꯩꯌꯦꯕ ꯍꯧꯖꯤꯛꯅ ꯍꯧꯖꯤꯛꯇꯤ ꯌꯥꯝ ꯎꯍꯝ ꯁꯥꯏ ꯅꯨꯡꯗꯥꯡ ꯀꯟꯅ ꯁꯥꯒꯠꯂꯦ ꯏꯪꯂꯦꯟꯁꯦ ꯌꯥꯗ꯭ꯔ ꯃꯥꯂꯅꯦ ꯕꯣꯜꯁꯦ ꯒ꯭ꯔꯨꯞꯇꯒ ꯌꯥꯝ ꯍꯥꯏꯅꯔꯤ꯫
ꯑꯥꯃꯗꯨꯅ ꯅꯥꯏꯈ꯭ꯔ ꯃꯥꯜꯂꯦ꯫ ꯀꯔꯤ ꯀꯅꯥꯒꯤ ꯐꯦꯟꯔꯥ ꯈꯔ ꯍꯥ ꯑꯩꯗꯤ ꯀꯩ ꯌꯥꯝ ꯀꯟꯅ ꯌꯦꯡꯗꯦꯗ ꯌꯥꯎꯁꯨ ꯌꯥꯎꯗꯦ ꯃꯤ ꯁꯨꯝ ꯏꯃꯥꯟꯅꯕ ꯌꯦꯡꯂꯦꯅꯒꯤ ꯐꯨꯔꯤꯁ ꯀꯌꯥꯝ ꯂꯩꯕ ꯑꯃ ꯂꯩꯕ꯫ ꯑꯉꯣꯟꯗ ꯃꯣꯏ ꯁꯨ ꯁꯤ ꯔꯣꯅꯥꯜꯗꯣ ꯀꯣꯡꯒꯥꯏꯕꯤ ꯍꯧꯅꯗꯅꯦ꯫ ꯌꯥꯎꯕ ꯌꯥꯎꯕꯅꯤ ꯀꯛꯆꯤꯡ ꯂꯣꯝꯗ ꯊꯥꯡ ꯌꯥꯅꯩꯅ ꯑꯍꯝ ꯖꯥꯠ ꯖꯥꯠꯅꯦ ꯃꯤꯁꯦ꯫ ꯊꯋꯥꯏ ꯌꯥꯝ ꯌꯥꯎꯕ ꯌꯥꯎꯖꯅꯤ꯫
ꯃꯣꯏ ꯕꯔꯣꯖꯤ ꯃꯇꯝꯁꯨ ꯁꯨꯔꯃꯥꯜꯂꯦ ꯑꯗꯤ ꯍꯣ ꯍꯣꯏ ꯊꯝꯃꯒꯦ ꯊꯝꯃꯒꯦ꯫